ꯑꯝ ꯑꯣ ꯇꯥ ꯇꯥꯔꯦ ꯇꯥꯔꯦ ꯑꯣ ꯈꯔ ꯁꯦꯡꯉꯤ
ꯑꯩ ꯅꯦꯠꯁꯦ ꯈꯔ ꯅꯨꯡꯉꯥꯏꯇꯕ ꯑꯣꯏꯗꯣꯏꯅꯦ ꯑꯩ ꯃꯄꯥꯟ ꯊꯣꯛꯂꯛꯑꯒꯦ
ꯎꯝ
ꯇꯥꯕ꯭ꯔꯥ
ꯇꯥꯏ ꯇꯥꯏ
ꯅꯪ ꯄꯦꯟꯁꯤꯟꯒꯤꯗꯨ ꯅꯝꯃ ꯇꯧꯔꯛꯏꯔꯣ
ꯑꯥ
ꯎꯝ ꯅꯪ ꯑꯌꯨꯛꯀꯤ ꯀꯩ ꯆꯥꯔꯕ
ꯑꯌꯨꯛꯀꯤ ꯌꯦꯔꯨꯝ ꯑꯃ ꯌꯦꯔꯨꯝ ꯑꯃ ꯍꯧꯔ ꯆꯥꯔꯦ ꯆꯥꯛ ꯑꯃꯨꯛ ꯊꯣꯡꯒꯦ ꯇꯧꯕ ꯄꯨꯡꯗꯤ ꯊꯦꯡꯉꯦ ꯍꯣꯔꯦ ꯍꯣꯔꯦꯟ ꯕꯣꯜ ꯌꯦꯡꯗꯣꯏꯔꯣ
ꯌꯦꯡꯗꯗꯤ ꯀꯩꯅꯣ ꯕ꯭ꯔꯗꯔ
ꯑꯩꯗꯤ ꯍꯣꯔꯦꯟꯁꯦ ꯑꯥꯔꯖꯦꯟꯇꯤꯅꯥ ꯂꯩ ꯇꯧꯔꯒ ꯑꯥꯔꯖꯦꯟꯇꯤꯅꯥ ꯍꯌꯦꯡ ꯑꯣꯢ ꯂꯩꯔꯝꯃꯤ
ꯍꯣꯔꯦꯟꯁꯨ ꯕꯣꯟ ꯃꯩ ꯆꯠꯇꯣꯏꯖꯥꯅꯤꯍꯦ
ꯎꯝ ꯏꯁꯄꯦꯟꯒ ꯐ꯭ꯔꯥꯟꯁꯀ ꯑꯕꯣ ꯎꯝ
ꯕꯣꯟꯁꯦ ꯐꯖꯕ ꯉꯥꯛꯇꯅꯤ
ꯥꯐꯖꯕ ꯉꯥꯛꯇ ꯉꯥꯏꯔꯦꯕꯣ ꯍꯧꯖꯤꯛꯇꯤ ꯃꯦꯁ ꯑꯍꯨꯝ ꯁꯥꯟꯗꯣꯏꯁꯤ ꯑꯩꯁꯨ ꯍꯧ ꯍꯧ ꯑꯩꯁꯨ ꯉꯔꯥꯡ ꯕꯣꯜ ꯁꯥꯟꯅꯕ ꯊꯣꯛꯑꯦ ꯍꯥ ꯏꯃꯥꯏ
ꯑꯥ
ꯄꯨꯔꯥ ꯑꯩꯁꯤꯕꯨ ꯅꯥ ꯂꯩꯌꯦꯅ ꯃꯤ ꯀꯥꯎꯁꯜꯂꯛꯄ ꯑꯁ ꯕꯨꯠꯅ ꯍꯥꯏꯐꯦꯠꯇꯪ ꯊꯤꯜꯂꯛꯄꯅꯦꯕ ꯏ ꯅꯥ ꯀꯩ ꯍꯥꯢꯇꯥꯥꯔꯦꯅꯦ ꯈꯨꯃꯤꯠꯀꯤ ꯍꯦꯛ ꯃꯊꯛꯁꯦ
ꯑꯥ
ꯁꯤꯗꯅꯦꯕ ꯏꯃ ꯍꯧꯖꯤꯛ ꯉꯔꯥꯡ ꯃꯨꯛꯇꯩ ꯂꯩ ꯍꯧꯖꯤꯛꯄꯨ ꯅꯥ ꯂꯩꯅ ꯏꯁ
ꯕꯣꯜ ꯁꯥꯟꯅꯁꯤ ꯈꯔ
ꯑꯗꯨ ꯀꯩ ꯍꯥꯏꯇꯥꯔꯦ ꯕ꯭ꯔꯣ ꯕꯣꯜ ꯁꯥꯟꯅꯕꯗꯣ ꯋꯥꯗꯤ ꯋꯥꯗ꯭ꯔꯦꯀꯣ ꯀꯟꯅ ꯀꯩꯅꯣ ꯇꯧꯔ ꯑꯗꯨꯝ ꯆꯦꯜꯂꯁꯨ ꯋꯥꯗ꯭ꯔꯦꯕꯀꯣ
ꯋꯥꯗꯦ
ꯑꯗꯨꯒ ꯀꯩ ꯍꯥꯇꯥꯔꯦ ꯈꯣꯡꯖꯦ ꯐꯥꯏꯒꯟꯖꯦ ꯀꯩ ꯍꯥꯏꯇꯥꯔꯦ ꯂꯝꯖꯦꯟ ꯆꯦꯟꯕꯒꯗꯤ ꯃꯥꯟꯅꯗꯦꯅ
ꯃꯟꯗꯦ
ꯑꯧꯅ ꯊꯤꯟꯇꯣꯛꯑꯦꯕ ꯈꯣꯡꯁꯦ ꯃꯥ ꯃꯊꯤ ꯊꯣꯛ ꯆꯥꯅꯤꯕ
ꯇꯧꯕꯅꯦ ꯀꯩꯅꯣ ꯑꯥ
ꯃꯥꯏ ꯕꯣꯟ ꯁꯥꯕ ꯉꯁꯤ ꯅꯨꯃꯤꯠ ꯅꯤꯅꯤ ꯁꯨꯔꯦꯕ ꯊꯣꯛꯄ
ꯅꯨꯡꯗꯤ ꯅꯨꯡꯉꯥꯏꯕꯅꯤꯗ ꯃꯌꯥꯝ ꯁꯥꯃꯤꯟꯅꯕꯀꯣ
ꯑꯦ ꯅꯨꯡꯉꯥꯏꯍꯦ ꯑꯁ ꯀꯥꯏꯗꯅꯣ ꯑꯩ ꯁꯨꯝ ꯁꯨꯃꯥꯏꯅ ꯈꯣꯡꯕꯒ ꯁꯣꯛꯈ꯭ꯔꯗꯤ ꯑꯅ ꯁꯨꯝ ꯇꯜꯂꯦ ꯇꯧꯋꯥꯗꯣ ꯋꯥꯔꯀꯞ ꯃꯅꯨꯡꯁꯤꯐꯧꯗꯤ ꯁꯥꯟꯅꯕ ꯑꯗ ꯋꯥꯔ ꯀꯞꯁꯨ ꯀꯨꯏꯗ꯭ꯔꯕꯅꯤ ꯂꯣꯏꯗꯧ ꯀꯨꯏꯗ꯭ꯔꯦ ꯁꯤ ꯃꯑꯣꯡꯁꯨ ꯍꯥ
ꯀꯩꯅꯣꯗ ꯍꯥꯏꯗꯤ ꯈꯣꯡ ꯊꯣꯆꯣꯛꯁꯟꯈ꯭ꯔꯗꯤ ꯁꯣꯏꯗꯣꯏꯅꯦꯕ ꯑꯗꯨꯅ ꯁꯥꯟꯅꯕꯅ ꯈꯔꯁꯨ ꯑꯩꯈꯣꯏꯗꯁꯨ ꯈꯤꯇꯪ ꯍꯥꯏꯗꯤ ꯁꯦꯞ ꯑꯣꯏꯗꯕꯅꯤ ꯅꯨꯡꯉꯥꯏꯇꯦꯗꯅ ꯀꯩꯅꯣꯁꯤꯗꯤ ꯕꯣꯟꯁꯤꯗꯤ ꯍꯥꯏ ꯉꯝꯗꯦꯕ
ꯎꯝ ꯗꯨꯕꯨ
ꯃꯌꯥꯝꯁꯥ ꯃꯌꯥꯝ ꯊꯦꯡꯅꯕ ꯄꯣꯠꯅꯤꯅꯀꯣ
ꯈꯇ ꯑꯗꯣ ꯋꯥꯔꯜꯀꯞ ꯃꯅꯨꯡ ꯁꯤ ꯂꯣꯏꯐꯧꯇꯤ ꯁꯥꯟꯅꯔꯅꯤ ꯑꯁ ꯐꯠ ꯅꯨꯡꯉꯥꯏ ꯄꯁ ꯆꯦꯜꯂꯤ ꯕꯣꯜ ꯁꯅꯅꯕꯗꯧꯕ ꯍꯨꯃꯥꯡꯒꯤ ꯃꯩꯅꯤꯗ ꯇꯥꯏ ꯀꯅ ꯀꯟ ꯆꯟꯕꯅꯤ ꯍꯥ
ꯃꯥꯖꯤꯑꯝ ꯇꯥꯅꯦ
ꯑꯗꯨ ꯕꯣꯟ ꯊꯦꯡꯉꯨꯗꯕ ꯀꯨꯏꯕꯩꯕꯣ ꯑꯁ ꯕꯣꯟ ꯄꯁꯣꯏ ꯁꯣꯏꯕꯤꯅꯦ
ꯅꯣꯏ ꯃꯤ ꯑꯍꯩꯕꯒ ꯁꯥꯟꯅꯕ꯭ꯔꯥ ꯑꯍꯩꯕ ꯌꯥꯎꯕ꯭ꯔꯣ
ꯌꯥꯎꯗꯦꯗ ꯀꯅꯥ ꯌꯥꯎꯗꯥ ꯑꯗꯨꯏꯁꯨ ꯁꯨꯝ ꯀꯩꯍꯦꯟ ꯇꯥꯔꯦ ꯍꯥꯟꯅꯒꯤ ꯏꯁꯀꯤꯜꯗꯣ ꯂꯩꯔꯝꯗ꯭ꯔꯦ ꯀꯥꯏꯁ ꯁꯦꯁ
ꯍꯥꯥ
ꯑꯦ ꯑꯁꯡꯕꯨꯃꯣ ꯊꯥꯗꯣꯛꯄꯥ ꯀꯨꯏꯕꯁꯦ
ꯎꯝ
ꯊꯦꯡ ꯀꯥꯟꯗ ꯕꯣꯟ ꯄꯥꯏ ꯌꯥꯗꯦ
ꯀꯥꯏꯗꯣꯏꯅꯣ ꯕ꯭ꯔꯗꯔꯥ ꯀꯩꯅꯣ ꯀꯩꯅꯣꯒꯨꯝꯅꯦ ꯊꯥꯡ ꯀꯣꯂꯤꯡꯀꯥꯁꯟꯒꯨꯝꯅꯦꯃꯦ
ꯍꯣꯏ ꯌꯥ
ꯇꯧꯕꯨꯇ ꯄ꯭ꯔꯦꯇꯤꯁ ꯑꯝꯇꯧꯗ꯭ꯔꯗꯤ ꯀꯥꯏꯗ ꯒꯤ
ꯕꯣꯟ ꯊꯦꯡꯗꯨ꯭ꯔꯤꯁꯦ ꯀꯨꯏꯔꯦꯍꯦ ꯆꯍꯤ ꯑꯅꯤꯃꯨꯛ ꯁꯨꯔꯝꯃꯅꯦ ꯑꯩ ꯂꯝ ꯍꯦꯛ ꯂꯝꯖꯦꯟ ꯆꯦꯟ ꯍꯧꯔꯛꯄꯗꯒꯤ ꯕꯣꯟ ꯊꯦꯡꯉꯛꯇ꯭ꯔꯥ
ꯅꯪꯒꯤ ꯕꯨꯠ ꯂꯩꯕ꯭ꯔꯣ
ꯂꯩ
ꯕꯨꯠ ꯑꯍꯥꯝꯕ ꯇꯣꯡꯕꯩ ꯈꯣꯡꯕꯤ ꯅꯗ꯭ꯔꯣ
ꯅꯥꯗꯦꯗ ꯑꯗꯨꯗꯤ ꯕꯨꯠꯇ ꯑꯗꯨꯗꯤ ꯈꯣꯡꯕꯤ ꯅꯥꯕ ꯀꯩꯀꯥꯗꯨꯗꯤ ꯃꯤ ꯆꯤꯟꯕ ꯈꯣꯠꯄ ꯇꯧꯋꯥꯟꯅꯦ ꯑꯩꯗꯤ ꯑꯗꯨꯝ ꯍꯥꯟꯅ ꯀꯨꯏꯔꯤ ꯀꯩꯅꯣ ꯇꯧꯅꯔꯝꯕ
ꯑꯩꯒꯤ ꯑꯩꯗꯤ ꯄ꯭ꯂꯥꯁꯇꯤꯛꯀꯤ ꯑꯃ ꯄ꯭ꯂꯥꯁꯇꯤꯛꯀꯤꯗ ꯍꯣꯡꯕ꯭ꯔꯣ ꯕꯨꯠ ꯑꯃ ꯇꯣꯡꯉꯦꯕ
ꯑꯥ
ꯑꯍꯥꯟꯕ ꯈꯣꯡꯕꯤꯕꯣ ꯑꯩ ꯈꯣꯡꯕꯤ ꯑꯩꯈꯣꯏ ꯈꯣꯡꯕꯤ ꯑꯅꯤꯁꯦ ꯂꯣꯏ ꯄꯨꯝꯃꯦ ꯑꯩꯒꯤ ꯍꯧꯖꯤꯛꯄꯨꯗꯤ ꯊꯥ ꯐꯅꯦꯝꯃꯌꯥꯝꯁꯤꯜꯂꯦ ꯐꯦꯕꯋꯥꯔꯤ ꯁ꯭ꯋꯥꯗ ꯀꯨꯏꯗꯤ ꯀꯨꯏꯔꯦ ꯑꯩꯅ ꯕꯣꯜ ꯁꯥꯕ ꯌꯥꯎꯔꯛꯏꯁꯦ ꯊꯧꯋꯔꯤ ꯁꯥꯏꯗꯦꯏ ꯑꯣꯏꯗꯧ ꯃꯥꯜꯂꯦ ꯐꯦꯋꯥꯔꯤ ꯖꯦꯟꯅꯥꯋꯔꯤ ꯐꯤꯋꯔꯤ ꯀꯨꯏꯗꯤ ꯀꯨꯏꯔꯦ ꯑꯗꯨꯗ ꯑꯍꯥꯟꯕ ꯈꯔ ꯆꯤꯜꯂ ꯂꯩꯕꯗꯣ ꯈꯣꯡꯕꯤꯁꯦ ꯑꯃꯨꯛ ꯅꯦꯠꯁꯜꯂꯝꯕ ꯍꯥꯏꯇꯔꯦ
ꯊꯟꯕ ꯁꯥ ꯁꯅꯕꯃꯤꯟꯅꯥꯖꯕ ꯅꯤꯠꯅꯦꯕ
ꯍꯣꯏꯅꯦ ꯁꯨ ꯀꯅꯥ ꯁꯣꯏꯅꯔꯨꯗꯣꯏꯅꯣ ꯏꯁ
ꯍꯥꯏꯗꯤ ꯕꯣ ꯕꯣꯟ ꯕꯣꯟ ꯕꯣꯟ ꯂꯥꯝꯅꯕ ꯍꯣꯠꯅꯕꯗꯀꯣ ꯑꯩ ꯈꯣꯡꯕꯤ ꯑꯅꯤꯁꯤ ꯂꯣꯏ ꯄꯨꯝꯃꯤꯅꯤ ꯈꯣꯡ ꯈꯣꯡ ꯑꯝꯇ ꯐꯖꯩ ꯈꯣꯡꯗꯥꯑꯒ ꯈꯣꯡꯕꯤ ꯈꯨꯖꯤꯟ ꯑꯃ ꯐꯖꯗ꯭ꯔꯦ ꯂꯣꯏ ꯄꯨꯝ
ꯆꯥꯗ꯭ꯔꯦꯅ ꯈꯨꯔꯨ ꯈꯨꯖꯤꯛ ꯃꯛꯇꯛ ꯈꯥꯏ ꯇꯪ ꯂꯩꯔꯦꯡꯉ ꯅꯥꯕꯗ ꯑꯁ
ꯑꯩꯁꯨ ꯉꯔꯥꯡꯅꯤꯅꯦ ꯑꯩ ꯈꯨꯔꯥꯏꯒꯤꯁꯦ ꯈꯨꯔꯥꯏꯗꯁꯨ ꯈꯔ ꯈꯦꯕꯥꯈ꯭ꯔꯕꯅꯦ ꯉꯔꯥꯡꯅꯤ ꯃꯌꯥꯝ ꯁꯥꯟꯕꯤꯠꯇꯤ ꯂꯩꯕꯅꯦꯍꯦ
ꯑꯁ ꯅꯨꯡꯉꯥꯏ ꯑꯗꯨꯝ ꯐꯨꯔꯤꯠꯀ ꯂꯧꯊꯣꯛꯅꯔ ꯒꯕ ꯕꯣꯟꯁꯦ ꯍꯦꯛꯇ ꯃꯩꯗꯅꯤ ꯁꯥꯟꯅꯅꯩ ꯑꯩꯁꯦ
ꯍꯥ ꯀꯩꯅꯣ ꯐꯤꯡꯕ ꯌꯥꯎꯅꯗ꯭ꯔꯣ
ꯌꯥꯎ ꯏꯗꯨ
ꯃꯤꯁꯦ ꯑꯗꯨꯝ ꯃꯔꯛꯇ ꯑꯗꯨꯝ ꯌꯥꯎꯕꯅꯦ ꯌꯥꯎꯕꯗꯤ
ꯎꯝ
ꯃꯌꯥꯝ ꯃꯔꯛꯇꯒ ꯑꯗꯨꯝ ꯄꯤꯡꯕ ꯍꯥꯏ
ꯑꯩꯁꯨ ꯄꯣꯞ ꯄꯣꯞꯇꯤ ꯀꯥꯎꯁꯤꯜꯂꯤꯅꯦ ꯒꯣꯜꯗ ꯐꯪꯕ ꯀꯟꯅ ꯀꯟꯅ ꯂꯩ ꯊꯥꯖꯤꯜꯂꯤꯁꯦ ꯑꯩꯒꯤ ꯏꯄꯔ ꯐꯥꯕꯤ ꯇꯂꯦ ꯑꯗꯨ
ꯃꯌꯥꯝ ꯃꯔꯛꯇ
ꯃꯈꯥ ꯑꯩꯗꯤ ꯃꯈꯥꯗꯅꯦꯕ ꯀꯥꯎꯁꯛ ꯀꯟꯅ ꯀꯥꯎꯁꯤ ꯑꯗꯣ ꯁꯣꯏꯗꯅ ꯃꯊꯛꯇ ꯄꯥꯏꯕ ꯌꯥꯎꯋꯤꯗꯅ ꯀꯟꯅ ꯀꯥꯎꯔꯗꯤ
ꯑꯥ
ꯍꯥꯏ ꯇꯧꯔꯒ ꯄꯊꯄꯥꯛꯇꯨ ꯕꯨꯛ ꯊꯥꯏ ꯏꯃꯥꯏ ꯑꯩꯉꯣꯟꯗ
ꯅꯣꯏ ꯀꯩꯅꯣ ꯒꯣꯂꯤꯁꯦ ꯑꯄꯤꯛꯄ ꯁꯥꯟꯅꯩꯔꯣ ꯑꯆꯧ ꯁꯥꯟꯅꯩꯔꯣ
ꯑꯦ ꯑꯄꯤꯛꯄꯅꯤꯍꯦ ꯑꯆꯧꯕ ꯀꯥꯏ ꯑꯆꯧꯕ ꯁꯥꯟꯅꯔꯁꯦ
ꯅꯪ ꯕꯒ ꯂꯩꯔꯕ
ꯑꯦ ꯑꯩꯈꯣꯏꯗꯤ ꯏꯁꯇ꯭ꯔꯥꯏꯛꯀꯔꯅꯤ ꯀꯩꯅꯣꯕ꯭ꯔꯣ ꯑꯗꯨ ꯃꯌꯥꯏꯗꯤ ꯁꯥꯟꯅ ꯍꯩꯇꯦꯅꯤ ꯃꯌꯥꯏꯗꯤ ꯁꯥꯟꯅꯕꯗ ꯅꯨꯡꯉꯛꯈꯩ ꯍꯥꯏꯇꯥꯔꯦ
ꯑꯩꯁꯨ ꯃꯌꯥꯏ ꯁꯥꯟꯅ ꯍꯩꯇꯦ ꯕꯗꯩ ꯑꯩꯗꯤ ꯀꯩꯅꯣ ꯆꯦꯜꯂꯦ ꯑꯩꯗꯤ ꯋꯤꯡ ꯋꯤꯡ ꯆꯦꯜꯂꯦ
ꯆꯦꯂꯒꯖꯁꯦ
ꯑꯩꯅ ꯑꯩꯅ ꯍꯦꯛ ꯆꯦꯜ ꯂꯩꯖꯔꯤ ꯁꯣꯝ ꯍꯥꯏꯔꯦ ꯔꯥꯏꯠ ꯋꯤꯡ ꯅꯠꯇ꯭ꯔ ꯂꯦꯞ ꯋꯤꯡ ꯍꯥꯏꯇꯥꯔꯦ ꯃꯗ
ꯃꯑꯩ ꯁꯥꯟꯅꯕꯁꯤ ꯂꯨꯕꯖꯥꯠꯅꯤꯗ
ꯃꯌꯥꯏ ꯁꯥꯟꯅꯕꯁꯦ ꯑꯩꯈꯣꯏꯒꯤ ꯃꯤꯠ ꯅꯥ ꯈꯔ ꯀꯩ ꯇꯧꯗ ꯌꯥꯗꯦꯕ
ꯎꯝ
ꯂꯨꯏ ꯍꯣꯏ ꯃꯌꯥꯝꯗꯣ ꯀꯩꯅꯣ ꯇꯧꯔꯛꯄꯅꯤꯅꯦ ꯃꯤꯠ ꯅꯥ ꯁꯤꯡꯗ ꯇꯛꯇ ꯊꯦꯛꯄ ꯃꯤꯠ ꯅꯥ ꯍꯥꯏꯗꯤ ꯃꯊꯛ ꯃꯉꯥ ꯌꯦꯡꯗꯨꯏꯅꯤꯗꯣ ꯑꯩꯈꯣꯏ ꯏꯥꯔꯏ ꯂꯥꯏ ꯃꯥꯟꯕ ꯍꯥꯏꯅ ꯕꯣꯜꯥꯏꯁꯤ ꯂꯨꯔꯤꯕꯣꯅꯤ ꯅꯠꯇ꯭ꯔꯥ
ꯑꯦ ꯂꯨꯗꯗꯤꯀꯩꯅꯣ
ꯑꯩꯈꯣꯏꯁꯥꯏ ꯑꯩꯈꯣꯏ ꯁꯥꯏ ꯄꯥ ꯁꯥꯟꯅꯕꯗꯨ ꯅꯩꯕꯩ ꯋꯥꯅꯦꯕ
ꯄꯆꯥ ꯁꯥꯟꯅꯅꯕꯁꯤꯕꯨ ꯄꯣꯁꯣꯏ ꯁꯣꯏꯅꯤ
ꯈꯤꯇ ꯑ ꯁꯣꯏꯅ ꯑꯍꯥꯃꯦ ꯕ꯭ꯔꯣ ꯉꯔꯥꯡꯗꯤ ꯑꯩꯗꯤ ꯒꯣꯜ ꯑꯃ ꯑꯦꯛꯁꯦꯁ ꯑꯃ ꯇꯧꯁꯜꯂꯑꯦ
ꯅꯪ ꯅꯪꯒꯤꯗꯤ ꯉꯔꯥꯡ ꯀꯩꯅꯣ ꯇꯧꯔꯦ ꯀꯩꯝ
ꯑꯁ ꯀꯔꯤꯝ ꯀꯩꯅꯣ ꯇꯧꯗꯦ ꯑ ꯑꯗꯨ ꯕꯨ꯭ꯔꯣ ꯈꯤꯛꯇꯤ ꯐꯠꯇ ꯇꯧꯋꯦ ꯑꯩꯁꯨ ꯄꯣꯁꯇ ꯄꯥꯟꯕ꯭ꯔꯣ ꯅꯣꯏ ꯃꯤꯗꯨ ꯅꯨꯄꯥꯗꯣ ꯑꯍꯟꯅꯤꯅꯀꯣ ꯑꯇ ꯄꯉꯥꯛ ꯉꯥꯛꯀꯅꯤ ꯑꯩ ꯑꯩꯁꯨ ꯒꯣꯜꯗ ꯊꯥꯏꯅꯤ ꯄꯣꯞ ꯄꯣꯞ ꯂꯥꯎꯅ ꯐꯅꯌꯥꯝꯗꯤ ꯑꯦꯇꯦꯛ ꯇꯧꯕꯅꯦꯕ ꯌꯥꯗꯦ ꯆꯟꯗꯦ
ꯅꯍꯥ ꯅꯍꯥ ꯌꯥꯎꯗ꯭ꯔꯣ
ꯑꯦ ꯅꯍꯥ ꯉꯥꯛꯇꯅꯤ ꯀꯩꯅꯣ ꯁꯥꯟꯅꯩꯁꯦ ꯑꯍꯟ ꯑꯃꯅꯤ ꯌꯥꯎꯋ
ꯅꯣꯏ ꯃꯈꯥ ꯌꯥꯎꯕ꯭ꯔꯣ
ꯌꯥꯎꯋꯦ
ꯎ ꯑꯗꯨꯝ ꯁꯥꯟꯅ ꯑꯉꯥꯡꯈꯩ ꯁꯥꯟꯅ ꯑꯉꯥꯡ ꯑꯉꯥꯡꯈꯩꯅ ꯈꯔ ꯑꯃꯨꯛ ꯍꯩꯗꯅ ꯃ ꯁꯥꯥꯗꯣ
ꯑꯉꯥꯡ ꯍꯩꯇꯩ ꯑꯍꯩꯕ ꯑꯩꯈꯣꯏꯅꯦ ꯈꯔ ꯃꯁꯥ ꯌꯥꯡꯕ ꯑꯃꯅꯤꯗꯤ ꯍꯦꯟꯅ ꯌꯥꯎꯗꯦ
ꯎꯝ ꯑꯗꯨꯝ ꯅꯨꯡꯉꯥꯏ ꯁꯥꯟꯅꯃꯤꯟꯅꯕ ꯑꯗ ꯌꯥꯝ ꯐꯔꯛꯇ ꯍꯥꯏꯁꯦ ꯑꯩꯈꯣꯏꯒꯤ ꯃꯤ ꯈꯠꯅꯕ ꯄꯥꯝꯕ ꯈꯔ ꯐꯤꯡꯕ ꯌꯥꯎꯒꯜꯂꯤꯗꯅ
ꯑꯦ ꯑꯗꯨꯗꯤ ꯆꯩꯅꯤꯗ ꯑꯃꯥꯏ ꯇꯧꯔꯛꯑꯗꯤ ꯂꯩꯀꯥꯏꯅꯤꯅꯦ ꯃꯤ ꯂꯩꯀꯥꯏ ꯆꯠꯄ ꯅꯠꯇꯦ ꯑꯗꯨꯃꯥꯏꯅ ꯇꯧꯔꯗꯤ ꯆꯥꯔꯣꯏꯗ꯭ꯔꯣ ꯐꯤꯡꯉꯗꯤ ꯀꯩꯅꯣ ꯅꯪ ꯐꯤꯡꯉꯤꯗꯣ ꯍꯥꯏꯔꯒ
ꯑꯩꯈꯣꯏꯒꯤ ꯑꯩꯈꯣꯏ ꯁ꯭ꯋꯥꯏꯗ ꯑꯩꯈꯣꯏ ꯉꯁꯥꯏ ꯂꯩꯀꯥꯏ ꯑꯃꯁꯦꯟ ꯉꯥꯛꯇꯅꯦ ꯑꯗꯨꯗ ꯑꯩꯈꯣꯏ ꯍꯥꯟꯅ ꯍꯥꯟꯅ ꯁꯥꯟꯅꯕꯗꯅ ꯍꯥꯟꯅ ꯌꯥꯝ ꯐꯤꯡꯉꯝꯃꯦ ꯐꯤꯡꯉꯝꯕ ꯍꯥꯏꯁꯦ ꯑꯩꯈꯣꯏ ꯑꯉꯥꯡ ꯑꯍꯟ ꯈꯔ ꯑꯍꯟ ꯑꯃ ꯌꯥꯎꯋꯦꯕ ꯑꯩꯈꯣꯏ ꯎꯌꯥꯝꯕ ꯑꯃ
ꯎꯝ
ꯃꯥꯁꯦ ꯈꯔ ꯍꯥꯏꯗꯤ ꯐꯤꯡꯕꯅ ꯃꯤꯉꯣꯟꯗ ꯈꯠꯅꯖꯦ ꯍꯥꯏꯕꯗꯤ ꯅꯠꯇꯕꯀꯣ ꯃꯣꯏꯁꯨ ꯉꯥꯏꯍꯥꯛ ꯁꯥꯟꯅꯖꯕꯗꯨꯝ ꯉꯥꯏꯍꯥꯛ ꯁꯥꯟꯅꯖꯔꯁꯨ ꯑꯩꯈꯣꯏ ꯃꯤꯉ ꯃꯉꯣꯟꯗ ꯕꯣꯟ ꯍꯦꯛ ꯃꯨꯟꯒꯤ ꯃꯥ ꯁꯥꯎꯅꯤꯡꯒꯨꯝꯕ ꯆꯪꯒꯠꯂꯒꯦꯛꯇ ꯂꯥꯝꯃ‌ ‌ ꯈꯨꯔꯧ ꯊꯥꯕꯒꯨꯝꯕ ꯇꯧꯕ ꯍꯥꯏꯇꯥꯔꯦ
ꯑꯍꯥꯟꯕꯗ ꯑꯍꯥꯥꯟꯕꯗꯗꯤ ꯃꯔꯩ ꯌꯥꯝ ꯂꯦꯟꯅꯔꯝꯃꯦꯕ ꯈꯟꯅꯗꯧꯒꯤ ꯇꯧꯔꯝꯃꯦꯕ ꯍꯧꯖꯤꯛꯄꯨꯗꯤ ꯐꯖꯅ ꯁꯥꯟꯅꯔꯦ ꯐꯖꯅ ꯁꯥꯟꯅꯔꯦꯗꯤ ꯑꯩꯈꯣꯏ ꯃꯁꯦꯟ ꯁꯨꯝ ꯀꯨꯏꯅ ꯂꯣꯏꯅꯔꯛꯄꯩꯀꯣ ꯀꯨꯏꯅ ꯁꯨꯝ ꯂꯣꯏꯔꯛꯄꯒꯤ ꯈꯠꯅꯥꯗ꯭ꯔꯦ ꯀꯦꯝ ꯈꯟꯅꯗ꯭ꯔꯦꯕ
ꯕꯤꯀꯥꯁꯀꯩꯗꯣꯉꯣ ꯕꯣꯜ ꯁꯥꯟꯅꯕ ꯈꯣꯏꯗꯧ ꯆꯥꯎꯈꯠꯄꯅꯤꯅꯥ ꯆꯒꯠ ꯆꯒꯠ ꯉꯥꯡꯉ ꯏꯃꯥꯏ
ꯆꯣꯡꯊꯥꯝꯒꯤꯔꯣ
ꯎꯝ
ꯑꯩꯈꯣꯏ ꯁꯥꯟꯅꯃꯤꯟꯅꯛꯇ꯭ꯔꯕꯅꯤꯅ ꯈꯪꯗꯦ
ꯕ꯭ꯔꯣ ꯍꯣꯏꯗꯤ ꯀꯩꯅꯣ ꯊꯤꯀꯣꯏ ꯅꯥꯀꯣꯏ ꯇꯧꯔ ꯂꯩꯔꯦ ꯀ꯭ꯂꯥꯁ ꯇꯦꯟ ꯐꯧꯗꯤ
ꯍꯩ ꯅꯠꯇꯦꯗꯥ ꯕꯔꯗꯔ ꯌꯥꯝ ꯊꯤ ꯍꯝꯕꯜ ꯑꯣꯏꯅ ꯂꯩꯕꯩ ꯋꯥꯅꯤꯗ
ꯏꯁ ꯍꯝꯕꯜ ꯑꯣꯏꯒꯥ ꯍꯥꯏꯖꯜꯂꯦ ꯋꯥꯔꯤꯒꯗꯤ
ꯍꯝꯕꯜꯅꯦꯁ ꯍꯥꯏꯇꯥꯔꯦ ꯌꯥꯝꯅ ꯍꯥꯏꯇꯥꯔꯦ ꯕꯔꯗꯔ ꯀꯩꯅꯣ ꯇꯧꯅ ꯂꯩ ꯌꯥꯝꯅ ꯀꯩꯅꯣ ꯑꯧꯏꯅ ꯂꯩꯕ ꯍꯥꯏꯇꯥꯔꯦ ꯑꯗ꯭ꯋꯥꯏꯗꯣ ꯌꯥꯝꯅ ꯄꯪꯕ ꯍꯥꯏꯇꯥꯥꯔꯦꯅꯦ ꯄꯪꯕ ꯍꯥꯏꯒꯦꯔ ꯅꯠꯇ꯭ꯔꯒꯅ ꯆꯝꯕ ꯍꯥꯏꯒꯦꯔꯥ
ꯎꯝ ꯊꯦꯛꯀꯣꯏ ꯅꯀꯣꯏ ꯍꯥꯏꯕꯗꯤ
ꯑꯗꯨꯗꯤ ꯑꯗꯨꯗꯨꯅ ꯅꯣꯏꯒꯤ ꯋꯥꯅꯤꯗꯅ
ꯕ꯭ꯔꯗꯔ ꯑꯣꯏꯅ ꯀꯩꯅꯣ ꯇꯧꯅ ꯂꯩ ꯄꯪ ꯂꯩ ꯑꯩꯈꯣꯏꯅ ꯍꯥꯄꯨꯁꯨ ꯆꯨꯕ ꯕ꯭ꯔꯗꯔ ꯑꯣꯏꯅ ꯂꯩꯕꯗꯨꯅ
ꯅꯨꯄꯥꯅꯤ ꯆꯃꯣꯠꯅꯔꯁꯨ ꯌꯥꯏ ꯀꯥꯏꯅ ꯍꯥꯏꯕ ꯃꯇꯥꯡꯗꯨꯅꯦ ꯕ꯭ꯔꯗꯔ ꯍꯣꯏꯅ ꯇꯧꯋ
ꯀꯔꯤꯕ
ꯅꯨꯄꯥꯅꯤ ꯃꯣꯠꯂꯁꯨ ꯌꯥꯏꯒ ꯍꯥꯏꯕꯗꯨꯅꯦꯕꯗ ꯕꯥꯔꯗꯔ ꯍꯣꯏꯅꯥ ꯈꯜꯂꯤꯁꯦ
ꯑꯦ ꯏꯁ ꯋꯥꯔꯤꯒꯗꯤ ꯕ꯭ꯔꯗꯔ ꯍꯣꯏ ꯌꯥꯝ ꯅꯥꯟꯕ꯭ꯔꯥ ꯍꯥꯏꯁꯦ
ꯅꯠꯇꯦꯗꯥ ꯅꯣꯏ ꯃꯇꯝꯗꯨꯗ ꯅꯪꯅ ꯇꯧꯔꯤꯁꯤꯕꯣꯕ ꯅꯨꯄꯥꯅꯤ ꯏꯔꯨꯖꯗ꯭ꯔꯁꯨ ꯌꯥꯏꯒꯥꯏꯅꯥ ꯑꯩꯈꯣꯏꯒꯤ ꯅꯨꯄꯥ ꯊꯣꯛꯄ ꯌꯥꯝ ꯅꯨꯄꯥ ꯅꯨꯄꯥ ꯊꯣꯛ ꯅꯨꯄꯥ ꯊꯣꯛꯄ ꯅꯨꯄꯥ ꯊꯣꯛꯄꯥ ꯌꯥꯝ ꯁꯥꯕꯗꯣ
ꯕꯔꯗꯔ ꯏꯔꯨꯗꯤ ꯖ ꯅꯨꯡꯇꯤꯖꯥꯏꯅꯤ ꯀꯩꯅꯣ ꯑꯩ ꯂꯨꯖꯩꯗꯣ
ꯕꯔꯥꯗꯔ ꯉꯍꯥꯟꯋꯥꯏ ꯍꯧꯖꯤꯛꯀꯥꯟ ꯑꯩ ꯍꯧꯖꯤꯛꯀꯥꯟ ꯑꯩꯈꯣꯏ ꯀ꯭ꯂꯥꯁ ꯇꯦꯟꯒꯤ ꯑꯉꯥꯡꯉꯩꯁꯦ
ꯎꯝ
ꯁꯨꯝ ꯍꯥꯏꯗꯤ ꯅꯨꯄꯤꯗꯁꯨ ꯑꯩꯈꯣꯏ ꯃꯇꯝꯗꯨꯗ ꯑꯩꯈꯣꯏꯅ ꯃꯇꯝꯗ ꯑꯩꯈꯣꯏꯅ ꯀ꯭ꯂꯥꯁ ꯇꯦꯟꯒꯤꯗ ꯑꯩꯈꯣꯏꯅ ꯁꯨꯝ ꯍꯥꯏꯗꯤ ꯂꯩꯗꯅ ꯑꯩꯈꯣꯏꯅ ꯈꯔ ꯄꯥꯝꯕꯣꯏ ꯀꯩꯕꯣꯏ ꯂꯨꯝꯖ ꯑꯩꯈꯣꯏ ꯀ꯭ꯂꯥꯁ ꯈꯨꯗꯝ ꯑꯣꯏꯅ ꯑꯩꯈꯣꯏꯅ ꯇꯦꯟ ꯀꯥꯏ ꯀꯥꯟꯗ ꯑꯥꯏꯠꯀꯤ ꯈꯔ ꯁꯨꯝ ꯍꯥꯏꯗꯤ ꯄꯥꯝꯕꯣꯏ ꯇꯧꯔꯛꯄꯗꯣ ꯅꯨꯄꯤ ꯑꯃꯗ ꯅꯨꯄꯤꯗꯀꯣ ꯄꯥꯝꯃꯦ ꯈꯣꯠꯂꯦꯒ ꯃꯇꯝꯗꯨꯗ ꯇꯧꯕꯗ ꯑꯗꯨ ꯃꯇꯝꯗꯨꯒꯤ ꯃꯣꯏꯒꯤ ꯀ꯭ꯂꯥꯁ ꯑꯥꯏꯠ ꯀꯥꯔꯝꯕ ꯀꯥꯡꯕꯨꯁꯦ ꯑꯩꯈꯣꯏꯒꯤ ꯍꯦꯛ ꯑꯩꯈꯣꯏꯒꯤ ꯃꯤꯠ ꯇꯗꯤ ꯃꯇꯝꯗꯗꯤ ꯑꯗꯨꯝ ꯍꯥꯏꯗꯤ ꯌꯥꯝꯅ ꯄꯤꯛꯇ꯭ꯔꯨ ꯄꯤꯛꯄꯩ ꯇꯥꯏꯞꯇꯥ ꯎꯗꯦꯗꯅ ꯑꯗꯨꯝ ꯆꯥꯎꯔꯕ ꯆꯥꯎꯔꯕ ꯍꯥꯏꯗꯤ ꯑꯗꯨꯝ ꯃꯄꯨꯡ ꯈꯔ ꯑꯗꯨꯝ ꯐꯥꯕ ꯐꯥꯕ ꯍꯥꯏꯗꯤ ꯌꯥꯝ ꯃꯌꯥꯝ ꯐꯥꯗ꯭ꯔꯒꯁꯨ ꯈꯤꯇꯪ ꯑꯗꯨꯝ ꯍꯦꯛ ꯎꯕꯗ
ꯑꯗꯨꯝ ꯌꯥꯔꯕ ꯈꯪꯅꯕ ꯌꯥꯕꯒꯤ ꯃꯇꯥꯡ ꯑꯣꯏꯅ ꯈꯟꯗ꯭ꯔꯣ ꯃꯇꯝꯗꯗꯤ ꯑ ꯍꯧꯖꯤꯛ ꯍꯧꯖꯤꯛꯅ ꯑꯃꯨꯛ ꯀ꯭ꯂꯥꯁ ꯇꯦꯟ ꯀꯥꯔꯤꯅꯦꯅ ꯅꯨꯄꯤ ꯑꯉꯥꯡ ꯅꯨꯄꯤꯈꯩ ꯆꯠꯂꯤꯁ ꯅꯨꯄꯤ ꯃꯆꯥꯈꯩ ꯆꯠꯂꯤꯁꯦ ꯁꯨꯝ ꯍꯦꯛ ꯎꯕꯗ ꯌꯥꯝ ꯑꯉꯥꯡ ꯃꯆꯥ ꯃꯥꯜꯂꯦꯕ ꯑꯩꯈꯣꯏ ꯃꯤꯠꯇ
ꯍꯣꯏꯗꯤ ꯇꯧꯕꯗꯤ ꯇꯧ
ꯃꯇꯝꯗꯨꯗꯗꯤ ꯑꯩꯈꯣꯏ ꯍꯥꯏꯗꯤ ꯑꯩꯈꯣꯏ ꯇꯦꯟ ꯀꯥꯏ ꯀꯥꯟꯗ ꯑꯩꯠꯀꯤ ꯑꯩꯈꯣꯏꯅ ꯂꯨꯝꯃꯤꯗꯣ ꯑꯩꯈꯣꯏꯗꯗꯤ ꯍꯦꯛ ꯎꯕꯗ ꯍꯦꯛꯇ ꯃꯄꯨꯡ ꯐꯥꯕ ꯃꯥꯜꯂꯦꯕ
ꯑꯥ
ꯍꯧꯖꯤꯛꯅ ꯑꯃꯨꯛ ꯌꯥꯝ ꯑꯉꯥꯡ ꯃꯆꯥꯒꯤ ꯇꯥꯏꯞꯇ ꯈꯟꯕ ꯍꯥꯏꯔꯦ ꯎꯕꯗ ꯑꯉꯥꯡ ꯃꯆꯥ ꯌꯥꯝ ꯃꯥꯟꯕ ꯍꯥꯏꯇꯥꯔꯦ
ꯍꯣꯏꯅꯦ ꯑꯗꯨꯅꯤꯅꯦ ꯑꯩꯈꯣꯏꯅ ꯐꯣꯔ ꯐꯥꯏꯚꯀ ꯀꯥꯏ ꯀꯥꯟꯗ ꯇꯦꯟꯒꯤ ꯑꯍꯟꯗꯣ ꯆꯥꯎꯗ꯭ꯔꯣ
ꯍꯣꯏꯅꯦ
ꯑꯣꯖꯥꯒꯗꯣ ꯐꯨꯒꯦ ꯍꯥꯏꯕꯒꯤ ꯇꯥꯏꯞꯇ ꯂꯩꯕ ꯌꯥꯎꯋꯦ ꯑꯩꯈꯣꯏꯅ ꯀ꯭ꯂꯥꯁ ꯁꯕꯦꯟꯒ ꯀꯥꯏ ꯀꯥꯟꯗ꯫ ꯑꯥ ꯂꯩꯕꯗꯣ ꯑꯣꯖꯥꯒ ꯐꯨꯒꯦ ꯇꯧꯋꯦ
ꯑꯗꯨꯅꯤ ꯃꯁꯥ ꯃꯁꯥꯗ ꯌꯥꯝ ꯆꯥꯎꯕꯩ ꯅꯤꯡꯉꯦ ꯍꯣꯏ ꯃꯁꯥ ꯌꯥꯝ ꯆꯥꯎꯕꯅꯤꯅꯦ ꯐꯥꯏꯒꯟꯒ ꯑꯗꯨꯝ ꯌꯥꯝ ꯆꯥꯎꯔ ꯑꯩꯈꯣꯏ ꯀꯩ ꯍꯥꯏꯇꯥꯔꯦꯅꯦ ꯑꯩꯈꯣꯏꯒꯤ ꯆꯍꯤ ꯑꯃꯅꯤ ꯃꯊꯛꯀꯤ ꯇꯥꯏꯞꯇ ꯑꯗꯨꯃꯥꯏꯅ ꯌꯥꯝ ꯆꯥꯎꯔꯛꯄꯗꯣ
ꯎꯝ
ꯑꯩꯈꯣꯏ ꯃꯤꯠꯇ ꯍꯥꯏꯒꯗ꯭ꯔꯥ ꯍꯣꯏ ꯇꯧꯔꯛꯑꯦꯕ ꯑꯩꯁꯨ ꯀ꯭ꯂꯥꯁ ꯀꯩꯅꯣ ꯇꯧꯔꯛꯄꯗꯣ ꯑ ꯁꯤꯛꯁ ꯐꯥꯏꯚ ꯁꯤꯛꯁ ꯀꯥꯔꯛꯄꯗ ꯌꯥꯝ ꯆꯥꯎꯕ ꯅꯤꯡꯉꯦꯕ ꯑꯩꯈꯣꯏ ꯀ꯭ꯂꯥꯁ ꯇꯦꯟ ꯊꯥꯔꯛꯄ ꯀꯥꯡꯕꯨ
ꯍꯣꯏ
ꯑꯩꯈꯣꯏꯅ ꯑꯩꯈꯣꯏꯅ ꯇꯦꯡꯀꯥꯗ ꯑꯗꯨꯝ ꯄꯤꯛꯑꯦ
ꯑꯦꯍꯇꯦꯟ ꯀꯥꯗ ꯑꯩ ꯑꯗꯨꯝ ꯆꯥꯎꯥꯎ ꯀꯩꯅꯣ
ꯍꯧꯖꯤꯛꯅ ꯑꯃꯨꯛ ꯍꯟꯅ ꯄꯤꯕ꯭ꯔꯥ ꯑꯗꯨꯩꯅꯅ ꯇꯧꯔꯦ ꯑꯉꯥꯡꯉꯩꯦ
ꯈꯪꯅꯤꯉꯣ ꯑꯗꯨꯅꯤ ꯆꯍꯤꯒꯤ ꯃꯇꯥꯡ ꯍꯥꯏꯅ ꯄꯤꯛꯁꯜꯂꯛ ꯍꯧꯖꯤꯛꯅꯦ ꯃꯣꯏ ꯑꯩꯈꯣꯏꯅ ꯀ꯭ꯂꯥꯁ ꯐꯥꯏꯚ ꯁꯤꯀ ꯁꯤꯛꯁ ꯀꯥꯕꯗ ꯃꯣꯏ ꯇꯦꯟ ꯀꯥꯈꯤꯕ ꯑꯍꯟꯁꯤꯡꯗꯨꯒꯤ ꯐꯣꯇꯣꯗꯣ ꯍꯧꯖꯤꯛ ꯌꯦꯡꯕꯀꯥꯟꯗ ꯑꯉꯥꯡ ꯃꯆꯥ ꯑꯗꯨꯝ ꯃꯥꯟꯅꯦꯕ
ꯃꯥꯅꯤ ꯀꯣꯏꯒ ꯑꯝꯇ ꯀꯣꯏꯒ ꯈꯔ ꯈꯔꯛ ꯍꯧꯗ꯭ꯔꯤꯉꯩ ꯃꯇꯥꯡꯒꯤꯗꯣ ꯈꯤꯇꯪ ꯈꯤꯇꯪꯒ ꯆꯣꯡꯕꯒꯤ
ꯑꯥ
ꯑꯉꯥꯡ ꯌꯥꯝ ꯃꯕꯗꯣ ꯍꯥꯏꯗꯤ ꯃꯨꯔꯒ ꯂꯪꯕ ꯃꯇꯥꯡꯅꯦꯕ ꯍꯣ ꯃꯇꯝꯗꯨꯗꯅ ꯑ ꯀ꯭ꯂꯥꯁ ꯇꯦꯟꯁꯤꯇꯪ ꯂꯣꯏꯔꯗꯤ ꯅꯍꯥ
ꯍꯣꯏꯅꯦ ꯑꯩꯅ ꯄꯥꯈꯤꯕ ꯂꯥꯏꯔꯤꯛ ꯃꯌꯥꯝꯗꯣ
ꯀ꯭ꯂꯥꯁ ꯇꯦꯟꯁꯤꯇꯪ ꯂꯣꯏꯔꯗꯤ ꯅꯩ ꯌꯥꯔꯦ ꯀꯥꯏꯅ ꯃꯇꯝꯗ ꯈꯜꯂꯤꯗꯅ
ꯍꯣꯏꯅꯦ ꯑꯩꯅ ꯂꯥꯏꯔꯤꯛ ꯄꯥꯝꯒꯦ ꯃꯌꯥꯝꯗꯨꯒꯤꯗ ꯑꯁ ꯑꯍꯤꯡ ꯅꯨꯡꯊꯤꯟ ꯈꯥꯏꯗꯅ
ꯑꯣꯔꯣꯕꯂ ꯑꯩꯁꯦ ꯑꯦꯂꯥꯏ ꯆꯪꯒꯗꯕ꯭ꯔꯗ ꯅꯪꯅ ꯑꯩꯒꯤ ꯇꯧ ꯇꯝꯕꯗꯣ
ꯎꯝ ꯄ ꯄ ꯍꯥꯏꯁꯤꯜꯂꯤꯗꯅ
ꯅꯪꯅ ꯑꯩꯅ ꯂꯥꯏꯖꯪꯕꯗ ꯐꯖ ꯂꯗꯥꯔꯤꯛ ꯄꯥꯃꯤꯟꯅꯁꯦꯅ ꯃꯦꯁ ꯁꯣꯠꯃꯤꯟꯅꯁꯦꯅ ꯑꯩꯉꯣꯟꯗ ꯍꯥꯏꯕꯅꯤꯡꯁꯤꯡꯉꯤꯕꯅꯦ
ꯈꯪꯗꯦꯍꯦ ꯀꯥꯎꯞ
ꯃꯤ ꯁꯣꯠꯃꯤꯟꯅꯖꯄꯗ ꯅꯪ ꯍꯣꯄ ꯅꯪ ꯅꯪꯒꯤ ꯃꯇꯨꯡ ꯏꯜꯂꯛꯀꯦꯅ ꯍꯥꯏꯈꯤꯕꯅꯤ
ꯄꯛꯇꯤ ꯑꯗꯨꯗꯤ ꯁꯤ ꯅꯪ ꯇꯤ ꯂꯩꯛꯦ ꯀꯥꯏ ꯋꯥꯔꯤ
ꯑꯦꯛꯁꯔꯁꯥꯏꯁ ꯍꯧꯔꯁꯦ ꯋꯥꯟ ꯄꯣꯏꯟ ꯋꯥꯟꯗꯩ ꯍꯧꯁꯦꯅ ꯍꯥꯏꯔꯗꯤ ꯍꯥꯏꯌꯦꯕ
ꯑꯗ ꯑꯩ ꯅꯪꯅ ꯍꯥꯏꯕꯣꯡꯒꯅꯤꯗ
ꯑꯩꯗꯤ ꯃꯇꯝꯗꯨꯗ ꯖꯕꯥꯅ ꯑꯍꯥꯟꯕꯒꯤ ꯀꯩꯅꯣꯒꯤ ꯑꯍꯥꯥꯟꯕꯒꯤ